ꯍꯂꯣ
ꯑ ꯇꯥꯢꯌꯦ ꯇꯥꯏꯌꯦ ꯏꯆꯦ
ꯆꯥꯛ ꯆꯥꯔꯕ꯭ꯔꯣ
ꯆꯥꯛ ꯆꯥꯗ꯭ꯔꯤꯌꯦꯆꯦ ꯑꯩꯁꯦ ꯏꯟꯁꯥꯡ ꯊꯣꯡꯒꯦꯅ ꯀꯟꯅ ꯍꯣꯠꯅꯖꯔꯤꯑꯦ
ꯑꯣ ꯐꯔꯤꯖꯥꯡ ꯊꯣꯡꯗꯣꯔꯔꯕ
ꯏꯆꯦꯁꯦ ꯏꯟꯁꯥꯡꯁꯦ ꯃꯅꯥ ꯃꯁꯤꯡ ꯈꯔ ꯂꯩꯔꯝꯕꯗꯨꯁꯨ ꯍꯦꯛ ꯂꯣꯏꯊꯣꯛꯈ꯭ꯔꯦ ꯂꯩꯕꯁꯦꯛ ꯐꯔ ꯇꯥꯕ ꯉꯁꯤꯁꯦ ꯑꯗꯨꯗꯒꯤ ꯑꯗꯨꯀꯥꯟꯗꯒꯤ ꯉꯥ ꯀꯧꯇꯥ ꯃꯆꯥ ꯑꯃ ꯂꯧꯔꯒ ꯊꯣꯡꯒꯦ ꯇꯧꯔ ꯏꯆꯦ
ꯀꯔꯤ ꯉꯥ ꯀꯧꯇꯥꯅꯣ
ꯏꯆꯦ ꯑꯃ ꯃꯣꯔꯦꯒꯤ ꯑꯃꯦꯝ ꯑꯦ ꯋꯥꯟꯗꯣ
ꯑ ꯑꯥ
ꯑꯗꯨꯗꯨꯅꯦ ꯀꯩꯒꯤꯅꯣ ꯈꯪꯗꯦ ꯢꯆꯦ ꯑꯩꯗꯤ ꯉꯥ ꯀꯧꯇꯥꯥꯁꯦ ꯁꯤꯅ ꯏꯍꯥꯎ ꯍꯥꯎꯖꯒ꯭ꯔꯦ
ꯑꯗꯨꯕꯨ ꯀꯃꯥꯏꯅ ꯀꯃꯥꯏꯅ ꯇꯧꯔꯒ ꯀꯩꯀꯩ ꯍꯥꯞꯄꯒ ꯊꯣꯡꯗꯣꯏꯅꯣ ꯅꯪꯕꯣ
ꯏꯆꯦ ꯑꯩꯖꯦ ꯊꯣꯡꯕꯖꯦ ꯎꯝ ꯑꯥ ꯀꯩꯅꯣ ꯀꯩꯝꯇ ꯑꯥꯂꯨ ꯅꯨꯡꯂꯨ ꯀꯩꯝꯇ ꯍꯥꯞꯄꯔꯦ ꯍꯥꯏꯕꯗꯤ ꯉꯥ ꯀꯧꯇꯥꯥꯛꯇꯪ ꯁꯨꯝ ꯎꯝ ꯀꯩ ꯍꯥꯏꯇꯥꯔꯦ ꯃꯍꯥꯎ ꯂꯩꯕꯅ ꯊꯣꯡꯉꯦ ꯇꯧꯕꯅꯦ ꯑꯂꯨ ꯅꯨꯡꯂꯨ ꯍꯥꯞꯄꯗꯣ ꯍꯥꯞꯄꯕꯨꯗꯤ ꯌꯥꯏ ꯑꯗꯨ ꯑꯣꯏꯔꯁꯨ ꯏꯁꯥꯗ ꯑꯃ ꯏꯍꯥꯎ ꯍꯥꯎꯖꯗꯕꯗꯨ ꯢꯆꯦ ꯑꯗꯨꯃꯥꯏꯅ ꯇꯧꯕ
ꯃꯥꯅꯤ ꯃꯥꯅꯤ ꯑꯗꯣ ꯅꯪꯒꯤ ꯃꯅꯥ ꯃꯁꯤꯡꯗꯣ ꯅꯣꯡꯃ ꯏꯆꯦꯒꯤꯗ ꯀꯣꯏꯊꯣꯔꯛꯑꯣ
ꯏꯆꯦꯒꯤ ꯍꯤꯡꯈꯣꯟꯗ ꯍꯧꯔꯤꯕ ꯃꯅꯥ ꯃꯁꯤꯡ ꯍꯋꯥꯏ ꯀꯩꯀꯥꯖꯦ ꯈꯔ ꯏꯆꯦꯅ ꯍꯦꯛ ꯍꯦꯛꯄꯤꯒꯦ
ꯑꯣ ꯑꯣ ꯏꯆꯦꯍꯣꯏꯒꯤ ꯀꯩꯅꯣ ꯄꯥꯟꯕ꯭ꯔꯣ ꯏꯟꯖꯥꯡ ꯅꯥꯄꯤ ꯄꯥꯟꯕ꯭ꯔꯣ
ꯎꯝ ꯏꯆꯦꯒꯤ ꯃꯅꯤꯡꯗ ꯍꯤꯡꯒꯣꯜ ꯃꯇꯦꯛ ꯑꯃ ꯂꯩꯕꯗꯣ
ꯑꯥ ꯑꯣ ꯑꯣ
ꯊꯥꯕ ꯌꯥꯕ ꯃꯇꯝ ꯃꯇꯝꯒꯤ ꯏꯟꯖꯥꯡ ꯈꯔ ꯊꯥꯖꯜꯂꯤꯌꯦ
ꯑꯣ ꯀꯩ ꯀꯩ ꯢꯖꯥꯡꯀꯗꯤ ꯊꯥꯒꯦ ꯢꯆꯦ
ꯑꯩꯒꯤꯁꯦ ꯑꯗꯨꯝ ꯁꯧꯒ꯭ꯔꯤꯁꯨ ꯊꯥꯖꯜꯂꯦ
ꯎꯝ
ꯍꯋꯥꯏꯁꯨ ꯊꯥꯖꯤꯜꯂꯦ ꯃꯇꯝꯒꯤ ꯑꯣꯏꯕ ꯏꯟꯁꯥꯡ ꯑꯗꯨꯝ ꯈꯔ ꯊꯥꯖꯤꯜꯂꯦ
ꯐꯩ ꯐꯩ ꯏꯆꯦꯦ ꯏꯪꯒꯣꯜ ꯂꯩꯕ ꯑꯁꯤꯅ ꯌꯥꯝ ꯀꯥꯟꯅꯍꯜꯂꯤꯁꯦ ꯈꯨꯗꯤꯡꯒꯣꯜ ꯂꯩꯇꯕꯅꯤꯅ ꯂꯩ ꯂꯩꯔꯦ ꯆꯥꯔ ꯂꯩꯔꯦ
ꯍꯣꯏꯅꯦ ꯑꯗꯣ ꯏꯅꯥꯎꯋꯥꯣꯏꯒꯤ ꯂꯧꯕꯨꯛꯇ ꯑꯂꯨ ꯊꯥꯕꯗꯣ
ꯑꯥ ꯑꯥ
ꯑꯗꯨꯕꯨ ꯍꯟꯗꯛꯇꯤ ꯊꯥꯗ꯭ꯔꯕ꯭ꯔꯣ
ꯑꯩꯈꯣꯏꯒꯤ ꯂꯧꯕꯨꯛꯇ ꯍꯟꯗꯛ ꯑꯂꯨ ꯈꯔ ꯍꯨꯟꯕꯗꯣ ꯑꯗꯨꯗꯣ ꯃꯃꯥꯡ ꯎ ꯂꯧꯔꯣꯛ ꯍꯥꯏꯇꯥꯔꯦ ꯑꯩꯈꯣꯏꯗꯤ ꯂꯧꯁꯤꯦ ꯏꯆꯦꯗ ꯑꯗꯨꯝ ꯑꯅꯤꯔꯛ ꯆꯥꯕꯤꯗꯅ ꯎꯖꯔꯦ ꯑꯗꯨꯅ ꯑꯗꯨꯗꯗꯤ ꯑꯂꯨ ꯂꯣꯛꯄꯗꯨꯗꯒꯤ ꯍꯦꯟꯅ ꯊꯥꯗ꯭ꯔꯦ ꯍꯥꯏꯗꯤ ꯑꯗꯨꯝ ꯑꯍꯥꯟꯕ ꯂꯣꯛꯈꯤꯕꯗꯨꯅ ꯑꯗꯨꯝ ꯆꯍꯤ ꯑꯅꯤ ꯑꯍꯨꯝ ꯆꯥꯅꯤꯉꯥꯏꯒꯤ ꯑꯗꯨꯝ ꯑꯣ ꯀꯣꯟꯅꯅꯕ ꯊꯝꯍꯧ
ꯑꯣ ꯑꯗꯣ ꯑꯂꯨꯖꯦ ꯍꯥꯏꯕꯗꯤ ꯑꯩꯈꯣꯏꯅ ꯇꯥꯟꯕ ꯃꯇꯝꯗ ꯍꯥꯏꯗꯤ ꯃꯇꯝꯖꯦ ꯌꯥꯝ ꯆꯪꯉꯝꯒꯗꯕ ꯃꯥꯜꯂꯦ ꯆꯪꯕ꯭ꯔꯣ
ꯆꯪ ꯌꯥꯝꯅ ꯆꯪꯕ ꯍꯥꯢꯖ ꯢꯆꯦ ꯎꯝ ꯃꯤ ꯌꯥꯝꯃꯒꯗꯤ ꯍꯦꯛ ꯊꯨꯔꯦ ꯌꯥꯝꯗ꯭ꯔꯒꯅ ꯍꯦꯛ ꯇꯄꯤꯦ ꯑꯗꯨ ꯑꯗꯨ ꯅꯤꯒꯤ
ꯕꯦꯛꯇ ꯊꯥꯕ꯭ꯔꯥ ꯑꯗꯒꯤ ꯃꯤꯅ ꯂꯧꯕ ꯂꯥꯛꯄ ꯀꯤꯂꯣ ꯃꯁꯤꯡꯗ ꯀꯃꯥꯏꯅ ꯇꯧꯔꯒ ꯊꯥꯏ
ꯏꯆꯦ ꯂꯧꯕꯁꯦ ꯍꯥꯏꯗꯤ ꯎꯝ ꯀꯩ ꯍꯥꯏꯕ ꯇꯥꯔꯦ ꯑꯩꯈꯣꯏꯒꯤ ꯗꯨꯀꯥꯟꯒꯤ ꯎꯝ ꯃꯣꯏ ꯐꯝꯕꯤꯔꯤꯕ ꯗꯨꯀꯥꯟꯗꯥꯔꯁꯤꯡꯁꯦ ꯁꯤꯁꯤꯅ ꯑꯩꯈꯣꯏꯗ ꯍꯥꯟꯅ ꯀꯟꯇꯦꯛ ꯇꯧꯔꯛꯑꯦ ꯁꯅ ꯎ ꯑꯩꯈꯣꯏꯒꯤ ꯑꯂꯨ ꯇꯥꯟꯕꯒꯤꯗꯨꯗ ꯑꯂꯨ ꯈꯔ ꯂꯧꯖꯒꯦ ꯈꯣꯠꯆꯒꯦꯅ ꯍꯦꯛ ꯑꯗꯨꯃꯥꯏꯅ ꯍꯥꯏꯔꯛꯄꯗꯨꯒ ꯄꯥꯎ ꯐꯥꯎꯗꯣꯛ ꯐꯥꯎꯖꯤꯟ ꯇꯧꯅꯔꯒ ꯃꯣꯏꯅ ꯕꯦꯒꯇꯣ ꯃꯔꯤ ꯂꯧꯒꯦ ꯃꯉꯥ ꯂꯧꯒꯦ ꯑꯗꯨꯃꯥꯏꯅ ꯑꯣꯏꯅ ꯍꯥꯏꯅꯩ ꯏꯆꯦ
ꯎꯗ ꯀꯤꯂꯣꯗ ꯂꯧꯔꯒꯅ ꯄꯩꯁꯥꯗꯤ ꯀꯌꯥ ꯁꯥꯕꯅꯣ ꯕꯦꯛꯇ ꯂꯧꯔꯒꯅ ꯀꯌꯥꯃꯨꯛꯀꯗꯤ ꯁꯥꯏ ꯎ
ꯎꯝ ꯀꯤꯂꯣꯗꯗꯤ ꯏꯆꯦ ꯑꯩꯈꯣꯏꯗꯤ ꯎꯝ ꯑꯩꯈꯣꯏꯗꯤ ꯍꯥꯏꯗꯤ ꯑꯔꯨꯞꯄ ꯃꯐꯝꯗꯒꯤ ꯍꯥꯏꯗꯤ ꯃꯣꯏꯅ ꯂꯧꯋꯤ ꯀꯤ ꯑꯩꯈꯣꯏꯅ ꯊꯥꯔꯒꯁ ꯍꯥꯏꯗꯤ ꯑꯂꯨ ꯑꯉꯥꯡꯕꯤ ꯑꯂꯨ ꯊꯨꯝꯅ ꯑꯂꯨꯅ ꯃꯈꯜ ꯑꯅꯤ ꯊꯣꯛꯅꯁꯨ ꯂꯩꯇꯦ ꯑꯩꯁꯦ ꯑꯂꯨ ꯑꯉꯥꯡꯕꯤꯁꯤꯅ ꯀꯦꯖꯤꯗ ꯀꯨꯟꯊ꯭ꯔꯥ ꯊꯥꯏꯌꯦ ꯑꯗꯨꯒ ꯑꯂꯨ ꯑꯉꯧꯕꯗꯨꯅ ꯀꯦꯖꯤ ꯇꯠꯇ꯭ꯔꯣ ꯑꯃꯉꯔ ꯁꯃꯥꯏꯅ ꯇ ꯑꯣꯏꯁꯦ
ꯎ ꯑꯗꯨꯗꯤ ꯑꯗꯨꯝ ꯍꯣꯡꯉꯤꯅꯦ
ꯍꯣꯏꯁꯦ ꯍꯧꯖꯤꯛꯁꯦ ꯍ ꯁꯤꯁꯨ ꯍꯥꯏꯗꯤ ꯃꯣꯏꯅ ꯑꯩꯈꯣꯏꯗꯤ ꯂꯧꯕ ꯑꯣꯏꯕꯅꯤꯅ ꯑꯩꯈꯣꯏꯅ ꯇꯥꯡꯅ ꯌꯔꯨꯁꯩ ꯌꯥꯗꯕ ꯌꯅꯤꯖꯅꯤꯆ ꯑꯗꯣ ꯏꯆꯦ ꯑꯣꯖꯥ ꯏꯁꯤꯡ ꯀꯩꯀꯥ ꯊꯣꯡꯕꯤꯔꯕ ꯀꯃꯥꯏꯅ ꯇꯧꯔꯒꯦ
ꯆꯥꯛꯁꯦ ꯊꯣꯡꯉꯦ ꯃꯁꯤꯗꯤ ꯀꯣꯕꯤ ꯃꯁꯣꯏꯅꯦ ꯈꯥꯃꯟꯟꯅ ꯑꯁꯤꯟꯕꯅꯦ ꯑꯂꯨꯅꯦ ꯇꯧꯔꯒ ꯊꯥꯎ ꯈꯤꯇꯪ ꯉꯧꯔꯒ ꯊꯣꯡꯉꯦ
ꯑꯁ ꯑꯍꯥꯎꯕ ꯃꯊꯦꯜꯅꯤ ꯏꯆꯦꯗꯨꯗꯤ
ꯍꯣꯏ
ꯑꯗ ꯑꯩꯁꯦ ꯏꯆꯦꯗ ꯀꯩꯅꯣꯝꯁꯨ ꯍꯪꯅꯤꯡꯕ ꯏꯆꯦ ꯏꯆꯦꯕꯨ ꯊꯕꯛꯀꯗꯤ ꯀꯣꯝ ꯂꯥꯛꯄ꯭ꯔꯥ ꯋꯥꯔꯤꯗꯨꯝ ꯁꯥꯟꯅꯕ ꯌꯥꯗꯣꯏꯔꯥ ꯀꯃꯥꯏꯅ ꯇꯧꯕꯅꯣ
ꯍ ꯍꯣꯏ ꯅꯪꯅ ꯍꯪꯅꯤꯡꯉꯤꯗꯣ ꯑꯗꯨꯝ ꯍꯪꯕ ꯌꯥꯅꯤ
ꯎ ꯏ ꯎꯆꯦ ꯀꯩꯅꯣ ꯊꯣꯡꯕꯁꯦ ꯉꯥ ꯊꯣꯡꯕꯒ ꯑꯩꯈꯣꯏꯒꯤ ꯄꯥꯛꯅꯝ ꯅꯝꯕꯁꯦ ꯁꯤꯁꯤꯁꯦ ꯑꯩꯁꯦ ꯍꯧꯖꯤꯛꯁꯦ ꯁꯨꯝ ꯌꯥꯝꯅ ꯀꯟꯅ ꯍꯩꯇ꯭ꯔꯤꯕꯑꯔꯤꯕꯀꯣ ꯑꯗꯣ ꯏꯆꯦ ꯍꯥꯏꯕꯪ ꯆꯥꯎꯔꯥꯛꯅ ꯇꯥꯛꯄꯤꯕ ꯌꯥꯒꯗ꯭ꯔꯥ
ꯌꯥꯅꯤ ꯀꯩꯗꯧꯕꯒꯤ ꯌꯥꯔꯗ꯭ꯔ ꯅꯣꯏ ꯏꯅꯥꯎꯅ ꯈꯪꯗꯕꯕꯁꯤꯗꯤ ꯇꯥꯊꯣꯛ ꯇꯥꯁꯤꯟ ꯇꯧꯔꯒ ꯇꯧꯃꯤꯟꯅꯒꯗꯕꯅꯤ ꯑꯩꯈꯣꯏꯒꯤ ꯏꯅꯥꯎ ꯅꯥꯎꯎ ꯄꯥꯛꯅꯝ ꯅꯝꯕꯁꯦ ꯑꯩꯈꯣꯏꯅ ꯄꯥꯛꯅꯝꯗꯝꯝꯕꯁꯤꯗ ꯍꯥꯞꯄ ꯌꯥꯔꯤꯁꯦ ꯅꯥꯄꯥꯛꯄꯤ ꯑꯗꯒꯤ ꯃꯣꯔꯣꯛ ꯑꯇꯦꯛꯄ ꯃꯣꯔꯣꯛ ꯇꯦꯛꯄꯁꯦ ꯍꯥꯏꯗꯤ ꯁꯤꯁꯤꯃ ꯍꯥꯞꯅꯤꯡꯉꯥꯏ ꯂꯩꯇꯦ ꯍꯥꯏꯕ ꯂꯩꯇꯦꯀꯣ ꯍꯥꯏꯗꯤ ꯁꯨꯝ ꯑꯩꯈꯣꯏꯅ ꯄꯥꯝꯖꯕ ꯃꯣꯔꯣꯛꯇꯣ ꯑꯗꯨ ꯈꯜꯂꯒ ꯍꯥꯞꯄꯤꯕ ꯌꯥꯏꯑꯕꯀꯣ ꯑꯗꯨꯒ ꯉꯥꯔꯤ ꯈꯔ ꯂꯧꯕꯤꯔꯅꯤ ꯑꯗꯨꯗꯨꯒ ꯊꯨꯝ ꯍꯥꯞꯄꯤꯔꯅꯤ ꯑꯗꯣ ꯑꯩꯈꯣꯏꯅ ꯄꯥꯠꯂꯝꯁꯦ ꯍꯥꯏꯕꯗꯤ ꯃꯆꯨ ꯊꯥꯛꯅꯤꯡꯉꯁꯨ ꯊꯥꯛꯄ ꯌꯥꯏꯀꯣ ꯑꯗꯒꯤ ꯑꯩꯈꯣꯏꯅ ꯃꯆꯨꯗꯣ ꯄꯥꯝꯖꯗꯦ ꯍꯥꯏꯔꯒꯅ ꯊꯥꯛꯇ꯭ꯔꯁꯨ ꯀꯩꯁꯨ ꯀꯥꯏꯗꯦ ꯑꯗꯨꯒ ꯑꯗꯨꯒ ꯑꯩꯈꯣꯏꯒꯤ ꯉꯁꯥꯏꯒꯤ ꯃꯆꯜ ꯃꯌꯥꯝꯁꯦ ꯕꯦꯁꯣꯟ ꯍꯥꯞꯇ꯭ꯔꯤꯉꯩꯁꯤꯗ ꯅꯣꯏꯈꯥꯏꯕꯤꯔꯦꯗꯅ ꯅꯣꯏ ꯈꯥꯏꯕꯤꯔꯔꯕ ꯃꯇꯨꯡꯗ ꯑꯩꯈꯣꯏꯅ ꯕꯦꯁꯣꯟꯁꯦ ꯍꯥꯞꯄꯤ ꯆꯜꯂꯅꯤꯗꯅ ꯑꯩꯅ ꯄꯥꯛꯅꯝꯁꯦ ꯀꯌꯥꯃꯨꯛ ꯌꯥꯝ ꯅꯝꯅꯤꯡꯉꯤꯅꯣ ꯍꯥꯏꯕꯒꯤ ꯆꯥꯡꯗꯨꯗ ꯑꯗꯨꯒ ꯍꯥꯞꯄꯤꯔꯒ ꯑꯩꯈꯣꯏꯅ ꯉꯁꯥꯏꯒꯤ ꯃꯅꯥ ꯃꯁꯤꯡ ꯃꯌꯥꯝꯗꯣ ꯅꯣꯏꯈꯥꯏ ꯍꯥꯏꯈꯤꯕꯗꯨꯗꯒꯤꯗꯤ ꯃꯍꯤꯁꯦ ꯈꯔ ꯊꯣꯛꯂꯛꯇꯣꯏꯅꯤꯗꯅ ꯑꯗꯨꯅ ꯑꯩꯈꯣꯏꯅ ꯏꯁꯤꯡ ꯈꯤꯇꯪ ꯋꯥꯠꯂꯁꯨ ꯍꯥꯞꯄꯤꯕ ꯌꯥꯔꯦ ꯅ ꯆꯒꯅ ꯑꯩꯅ ꯆꯞ ꯆꯥꯔꯦ ꯈꯟꯖꯔꯒꯅ ꯍꯥꯞꯇ꯭ꯔꯁꯨ ꯌꯥꯔꯦ ꯑꯗꯨꯒ ꯑꯩꯈꯣꯏꯒꯤ ꯌꯥꯏꯉꯥꯁꯤꯗ ꯍꯥꯞꯄꯤꯔꯒ ꯈꯤꯇꯪ ꯄꯥꯔꯞꯅ ꯄꯥꯛꯊꯣꯛꯍꯜꯂꯒ ꯑꯗꯨꯝ ꯌꯣꯝꯁꯤꯜꯂꯒ ꯑꯩꯈꯣꯏꯅ ꯍꯥꯟꯅ ꯆꯥꯛ ꯊꯣꯡꯕꯗ ꯆꯥꯛꯇ ꯍꯥꯟꯅ ꯆꯥꯛꯇ ꯍꯥꯞꯈ꯭ꯔꯁꯨ ꯌꯥꯏꯀꯣ ꯑꯗꯨꯗꯨꯒ ꯑꯥ ꯑꯥ ꯍꯣꯏ
ꯆꯥꯛꯇꯗꯤ ꯏꯆꯦ ꯀꯃꯥꯏꯅ ꯑꯗꯨꯝ ꯆꯐꯨ ꯃꯩ ꯁꯧꯕꯗꯨꯗ ꯑꯗꯨꯝ ꯌꯦꯡꯉ ꯑꯗ ꯌ ꯑꯗꯨ ꯊꯥꯗꯗꯣꯏꯔꯥ ꯅꯠꯇ꯭ꯔꯒꯅ ꯀꯃꯥꯏꯅ ꯇꯧꯔꯗꯣꯏꯅꯣꯁꯦ
ꯑ ꯆꯐꯨ ꯃꯍꯩꯤꯁꯦ ꯁꯧꯔꯛꯑꯒ ꯁꯧꯔꯤꯉꯩꯅ ꯍꯥꯏꯕꯗ ꯑꯩꯈꯣꯏꯗꯤ ꯃꯍꯤꯗꯣ ꯆꯤꯊꯣꯛꯄꯤꯔꯦꯗꯅ ꯑꯗꯣ ꯆꯐꯨ ꯑꯅꯤ ꯁꯤꯊꯣꯛꯑꯒ ꯑꯩꯈꯣꯏꯒꯤ ꯄ꯭ꯂꯦꯠꯅꯤ ꯈꯪꯗꯦ ꯆꯦꯡꯀꯣꯠꯅꯤ ꯈꯪꯗꯦ ꯑꯃ ꯊꯥꯕꯤꯔꯒ ꯑꯩꯈꯣꯏꯒꯤ ꯃꯊꯛꯇꯨꯗ ꯄꯥꯛꯅꯝꯗꯣ ꯍꯥꯞꯄꯤꯔꯒ ꯆꯥꯛꯇꯣ ꯀꯥꯝꯕꯗꯨꯗ ꯌꯥꯎꯈ꯭ꯔꯒ ꯍꯣꯔꯦꯟꯖꯥꯛꯇꯣ ꯂꯣꯏꯔꯦ ꯍꯥꯏ ꯀꯥꯟꯗ ꯂꯧꯊꯣꯛꯄꯤꯔꯒ ꯑꯩꯈꯣꯏꯅ ꯈꯥꯡꯗ ꯑꯃꯨꯛ ꯍꯥꯞ ꯊꯏꯅꯦꯕ ꯑꯗꯨꯒ ꯑꯔꯨꯝꯕ ꯄꯣꯠ ꯑꯃꯅ ꯅꯟꯕꯤꯗꯧꯕ
ꯑꯣ ꯑꯗꯨ ꯏꯆꯦ ꯍꯥꯏꯗꯤ ꯀꯩꯅꯣ ꯇꯧꯗꯦꯕ ꯎꯝ ꯁꯤꯦ ꯔꯥꯏꯁ ꯀꯨꯀꯔꯗꯣ ꯑꯗꯨꯗꯣ ꯊꯣꯡꯉꯦ ꯑꯗꯣ ꯑꯗꯨꯝ ꯀꯨꯀꯔꯗ ꯇꯧꯕꯒꯤ ꯏꯁꯇꯥꯏꯜꯗ ꯄ꯭ꯔꯣꯁꯦꯁꯁꯦ ꯑꯗꯨꯝ ꯆꯠꯊꯕ ꯌꯥꯕ ꯏꯆꯦ ꯑꯗꯨꯝ ꯀꯥꯝꯊꯣꯛꯑꯟꯗꯕꯤꯗ ꯑꯗꯨꯝ ꯆꯥꯛ ꯑꯗꯨꯨꯅ ꯇꯧꯕꯗꯩ ꯆꯠ
ꯑꯥ ꯌꯥꯏꯌꯦꯦ ꯍꯥꯏꯗꯤ ꯑꯩꯈꯣꯏꯔꯁꯨ ꯈꯔꯁꯨ ꯆꯥꯛ ꯃꯍꯤ ꯀꯪꯁꯤꯟꯈ꯭ꯔ ꯀꯥꯟꯗꯣ ꯑꯗꯨꯗ ꯑꯗꯨꯝ ꯍꯥꯞꯈꯤꯕ ꯌꯥꯏꯑꯕ
ꯑꯣ
ꯑꯗꯣ ꯏꯆꯦ ꯎꯝ ꯉꯥ ꯊꯣꯡꯕꯒꯤꯗꯤ ꯏꯆꯦ ꯁꯝꯂꯞꯅ ꯈꯤꯇꯪꯒ ꯇꯥꯛꯄꯤꯔꯝꯅꯤ ꯑꯩꯁꯦ ꯍꯥꯏꯗꯤ ꯑꯩꯅ ꯊꯣꯡꯕꯁꯦ ꯃꯍꯥꯎ ꯀꯃꯥꯏꯅ ꯂꯩꯒꯅꯤ ꯁꯤ ꯁꯤꯦ ꯑꯩꯁꯨꯦ ꯈꯪꯗ꯭ꯔꯦꯕꯀꯣ ꯆꯅꯁꯤꯈꯤꯇꯪ ꯊꯥꯛꯄꯤꯔꯣꯑꯣꯕꯁꯤ
ꯉꯥ ꯊꯣꯡꯕꯁꯤꯁꯨ ꯍꯥꯏꯗꯤ ꯌꯥꯝ ꯀꯟꯅ ꯑꯩꯈꯣꯏ ꯂꯨꯕꯗꯤꯤꯗꯀ ꯉꯥ ꯊꯣꯡꯕꯗ ꯁꯨꯝ ꯍꯥꯞꯄ ꯌꯥꯕꯁꯤꯡꯁꯦ ꯇꯤꯜꯍꯧ ꯍꯥꯞꯄꯤꯔꯅꯤ ꯉꯧꯕꯤꯔꯅꯤ ꯊꯥꯎ ꯇꯥꯗꯕ ꯁꯤꯡ ꯆꯅꯝ ꯍꯥꯞꯄꯤꯔꯅꯤ ꯑꯗ ꯑꯩꯈꯣꯏꯅ ꯉꯍꯤꯡꯗ ꯍꯥꯏꯗꯤ ꯉꯥ ꯃꯅꯝ ꯉꯥꯍꯤꯡꯗꯣ ꯍꯩꯅꯗ꯭ꯔꯒꯅ ꯑꯩꯈꯣꯏꯅ ꯍꯤꯡ ꯈꯤꯇꯪ ꯍꯥꯞꯀꯁꯨ ꯌꯥꯏꯀꯣ
ꯎ
ꯑꯗꯨ ꯍꯥꯞꯄꯤꯔꯗꯤ ꯑꯩꯈꯣꯏꯒꯤ ꯉꯥꯍꯤꯡꯗꯣ ꯀꯣꯛꯇꯣꯏꯅꯦꯕ ꯑꯗꯨꯒ ꯃꯔꯨ ꯃꯔꯣꯏ ꯃꯄꯥꯡ ꯃꯔꯨ ꯃꯔꯥꯡ ꯀꯩꯀꯥ ꯂꯣꯏꯅ ꯍꯥꯞꯄ ꯂꯣꯏꯔꯦ ꯍꯥꯏ ꯀꯥꯟꯗ ꯑꯩꯈꯣꯏ ꯉꯥꯗꯣ ꯊꯥꯗꯔꯒ ꯍꯥꯞꯄꯤꯔꯅꯤ ꯍꯥꯞꯄꯤꯔꯀꯥꯟꯗ ꯗ ꯑꯩꯈꯣꯏꯒꯤ ꯉꯥ ꯇꯕꯨ ꯈꯥꯕꯩꯁꯤꯅ ꯍꯥꯏꯗꯤ ꯒꯣꯔꯣꯛ ꯒꯣꯔꯣꯛ ꯑꯣꯠꯂꯗꯤ ꯇꯣꯏꯗꯣꯏꯅꯤꯗꯅ
ꯎꯝ
ꯑꯗꯨꯅ ꯈꯥꯡ ꯍꯥꯏꯗꯤ ꯈꯥꯡꯁꯤꯗ ꯐꯤ ꯑꯃ ꯄꯥꯏꯕꯤꯔꯒ ꯃꯊꯛꯒꯥꯡ ꯑꯣꯟꯕꯤꯕ ꯑ ꯑꯗꯨꯝ ꯈꯥꯕꯩ ꯑꯗꯨꯝ ꯈꯥꯕꯩ ꯑꯃꯅ ꯇꯞꯅ ꯇꯞꯅ ꯑꯣꯠꯀꯦꯁꯨ ꯌꯥꯏꯀꯣ ꯌꯥꯝ ꯀꯟꯅ ꯑꯣꯠꯄꯤꯗꯕ ꯑꯗꯨꯒ ꯉꯥꯗꯣ ꯉꯥꯏꯍꯥꯛ ꯉꯧꯔꯦ ꯍꯥꯏꯔ ꯀꯥꯟꯗ ꯏꯁꯤꯡ ꯍꯥꯞꯄꯤꯔꯅꯤ ꯃꯍꯤ ꯑꯗꯨꯒ ꯑꯂꯨ ꯍꯥꯞꯆꯤꯜꯂꯅꯤ ꯍꯥꯏꯗꯤ ꯏꯅꯥꯎꯅ ꯍꯋꯥꯏ ꯍꯋꯥꯏ ꯊꯔꯥꯛꯀꯨꯝꯕ ꯍꯥꯞꯅꯤꯡꯉꯁꯨ ꯑꯗꯨꯝ ꯍꯥꯞꯄ ꯌꯥꯔꯦ ꯈꯥꯃꯦꯟ ꯑꯁꯤꯟꯕꯒꯨꯝꯕ ꯊꯥꯛꯅꯤꯡꯉꯁꯨ ꯑꯗꯨꯝ ꯊꯥꯛꯄ ꯌꯥꯔꯦ ꯑꯗꯨꯒ ꯃꯍꯤꯗꯣ ꯍꯥꯞꯄꯀꯥꯟꯗ ꯈꯔ ꯉꯥꯛꯇꯪ ꯁꯧꯍꯟꯕꯤꯔꯒꯀꯣ ꯁꯧꯔ ꯃꯇꯨꯡꯗ ꯑꯩꯈꯣꯏꯅ ꯍꯥꯞꯄꯤꯕ ꯑꯂꯨ ꯀꯩꯀꯥꯗꯣ ꯃꯨꯜꯂꯦ꯫ ꯍꯥꯏ ꯀꯥꯟꯗ ꯑꯩꯈꯣꯏꯅ ꯊꯨꯝ ꯊꯥꯛꯄꯤꯔꯅꯤ ꯊꯥꯛꯑꯒ ꯑꯗꯨꯝ ꯊꯥꯡꯊꯕ ꯌꯥꯔꯦ ꯑꯗꯣ ꯏꯆ ꯏꯆꯦꯅ ꯍꯥꯏꯔꯤꯁꯦ ꯍꯥꯏꯕꯗꯤ ꯁꯨꯝ ꯏꯅꯥꯎꯅ ꯅꯣꯡꯃ ꯊꯣꯡꯉꯒ ꯌꯦꯡꯒꯦꯁꯨ ꯌꯦꯡꯉꯣ ꯅꯣꯁꯤꯁꯤꯔꯝ ꯇꯥꯏ
ꯑꯗꯣ ꯍꯥꯏꯗꯤ ꯏꯆꯦ ꯑꯩꯗꯤ ꯆꯥꯛ ꯏꯟꯁꯥꯡ ꯊꯣꯡꯕꯁꯦ ꯀꯥ ꯍꯦꯟꯅ ꯍꯩꯇꯦ ꯍꯠꯇꯕꯅꯤꯅ ꯃꯔꯛ ꯃꯔꯛꯇ ꯑꯩꯅ ꯊꯣꯡꯕ ꯍꯩꯇꯕ ꯀꯩꯀꯩꯗꯣ ꯏꯆꯦ